ꯇꯥꯏꯌꯦ ꯇꯥꯔꯦ ꯇꯥꯔꯦ
ꯑꯣ ꯑꯁ ꯅꯈꯣꯜꯁꯦ ꯌꯥꯝ ꯁꯦꯡꯉꯦ ꯑꯩꯒꯤ ꯐꯣꯟꯁꯤꯅ ꯑꯣꯏꯗꯣꯏꯔꯥ ꯅꯪꯒꯤ ꯐꯣꯟ ꯑꯣꯏꯗꯣꯏꯔꯥ ꯈꯪꯗꯦ ꯅꯈꯣꯜꯁꯨ ꯌꯥꯝ ꯁꯦꯡꯉꯦ ꯁꯤꯗ ꯇꯥꯕꯁꯦ
ꯍꯣꯏ ꯑꯩꯁꯨꯅꯦ ꯉꯁꯥꯏ ꯈꯣꯟꯊꯥꯡ ꯌꯩꯔꯝꯕꯗꯨꯣ ꯌꯩꯗꯦ ꯍꯧꯖꯤꯛꯇꯤ ꯌꯥꯝ ꯁꯦꯡꯉꯦ ꯇꯥꯕꯁꯦ ꯑꯗꯣ ꯀꯩꯅꯣꯒꯤ ꯂꯥꯏꯟ ꯅꯨꯡꯉꯥꯏꯕꯁꯨ ꯑꯣꯏꯔꯝꯕꯁꯨ ꯌꯥꯏ ꯁꯨꯝ ꯇꯧꯅꯔꯒꯀꯣ
ꯑꯣ ꯍꯣꯏ ꯑꯗꯨꯃꯁꯨ ꯑꯣꯏꯔꯝꯕ ꯌꯥꯏ ꯑꯗꯨꯅꯦ ꯇꯥꯔꯦ ꯇꯥꯔꯦꯗꯪ ꯍꯥꯏꯕꯗꯣ ꯌꯥꯝ ꯁꯦꯡꯍꯟꯕꯗꯣ ꯌꯥꯝ ꯅꯨꯡꯉꯥꯏꯕꯗꯣ ꯏꯁꯥꯗ ꯑꯗꯨꯃꯥꯏꯅ ꯑꯣꯏꯌꯦꯕ ꯍꯟꯗꯛꯀꯤꯁꯦ
ꯑꯣ ꯍꯧꯖꯤꯛꯀꯥꯟꯁꯤꯕꯨ ꯀꯃꯥꯏ ꯀꯃꯥꯏꯅ ꯇꯧꯔꯤꯒꯦ ꯆꯥꯕ ꯊꯛꯄꯁꯤ ꯐꯖꯅ ꯆꯥꯕꯤꯔꯤꯕꯣ ꯅꯨꯡꯉꯥꯏꯅ ꯀꯃꯥꯏ ꯀꯃꯥꯏꯅ ꯇꯧꯕꯤꯔꯤꯒꯦ ꯀꯥꯂꯦꯟꯊꯥꯁꯤꯕꯨ
ꯆꯥꯕ ꯊꯛꯄꯒꯤꯗꯤ ꯑꯗꯨꯝ ꯅꯨꯡꯉꯥꯏꯗ ꯅꯨꯡꯉꯥꯏꯒꯗꯕꯖꯥꯠꯅꯤꯗ ꯑꯗꯨꯗꯅꯦ ꯑꯩꯅ ꯁꯨꯝ ꯇꯥꯏꯃꯤꯡꯁꯦ ꯑꯃ ꯏꯆꯥꯟ ꯆꯥꯟꯅꯗꯕ ꯍꯥꯏꯕꯗꯤ ꯑꯌꯨꯛꯁꯤꯁꯨꯅꯦ ꯌꯥꯝ ꯊꯟꯅ ꯆꯥꯁꯤꯜꯂꯒ ꯆꯥꯕ ꯆꯠꯄꯗꯨꯁꯨ ꯑꯃꯨꯛ ꯍꯦꯛ ꯅꯨꯡꯉꯥꯏꯇꯕꯗꯣ ꯇꯧꯕ ꯑꯗꯨꯅ ꯈꯤꯇꯪꯗꯪ ꯆꯥꯔ ꯆꯠꯂꯅꯦꯕ ꯑꯗꯣ ꯑꯗꯣ ꯅꯨꯡꯊꯤꯜ ꯑꯗꯩ ꯀꯨꯏꯅ ꯑꯥꯗ ꯂꯩꯔꯨꯗꯧꯅꯤꯅꯅ ꯑꯃꯨꯛ ꯀꯩꯅꯣꯁꯦ ꯆꯥꯛꯁꯦ ꯈꯤꯇꯪꯕꯨꯗꯤ ꯄꯨꯏꯌꯦꯕꯀꯣ ꯑꯣ ꯌꯦꯟꯖꯥꯡ ꯃꯍꯤ ꯃꯅꯥꯏ ꯇꯧꯔꯒ ꯄꯨꯊꯣꯛ ꯄꯨꯁꯤꯟ ꯆꯥꯊꯣꯛ ꯆꯥꯁꯤꯟ ꯇꯧꯕꯗꯨꯗꯤꯅꯦ ꯑꯥꯗꯁꯨ ꯔꯨꯝꯗꯣ ꯑꯅꯤ ꯑꯍꯨꯝ ꯁꯨꯕ ꯅꯠꯇꯕꯅꯤꯅ ꯅꯨꯡꯉꯥꯏꯇꯕ ꯃꯤꯒ ꯂꯥꯛꯄ ꯑꯗꯨꯗꯤ ꯑꯗꯨꯅ ꯀꯥꯡꯂꯨꯞꯞ ꯇꯧꯕ ꯄꯣꯠ ꯈꯛꯇꯅꯦꯕ ꯑꯩꯅ ꯄꯨꯗꯣꯏꯁꯦ ꯑꯗꯨꯅ ꯑꯅꯝꯕꯗ ꯑꯩꯅ ꯄꯨꯏꯁꯦ ꯆꯥꯛ ꯈꯤꯇꯪ ꯉꯧꯔꯦ ꯌꯦꯔꯨꯝ ꯀꯩꯀꯥ ꯇꯧꯔꯒ ꯑꯗꯨꯃꯥꯏꯅ ꯄꯨꯏꯌꯦ ꯀꯥꯡꯉꯧ ꯇꯧꯔꯒꯅ ꯀꯥꯡꯉꯧꯒ ꯑꯗꯨꯝ ꯃꯤꯛꯁ ꯇꯧꯁꯤꯟꯅꯔꯒ ꯄꯨꯈꯤꯕ ꯍꯥꯏꯇꯥꯔꯦ ꯑꯗꯨꯃꯥꯏꯅ ꯇꯧꯋꯦ ꯑꯗꯨꯅꯅꯦ ꯑꯗꯨꯗꯒꯤ ꯑꯌꯨꯛꯀꯤ ꯑꯗꯨꯃꯥꯏꯅ ꯃꯊꯣꯡ ꯃꯔꯝꯁꯦ ꯈꯤꯇꯪ ꯈꯪꯈꯤꯗ꯭ꯔꯦꯗꯅ ꯑꯗꯣ ꯅꯨꯡꯗꯥꯡꯁꯤꯁꯨ ꯑꯃꯨꯛ ꯍꯜꯂꯛꯄꯁꯤꯗ ꯉꯁꯥꯏꯒꯤ ꯇꯥꯏꯃꯤꯡꯁꯤꯅ ꯑꯃꯨꯛ ꯆꯥꯛ ꯆꯥꯕꯁꯨ ꯈꯤꯇꯪ ꯑꯃꯨꯛ ꯉꯟꯍꯟꯕ ꯑꯗꯒꯤ ꯆꯥꯛ ꯉꯥꯏꯕ ꯑꯗꯨꯁꯨ ꯑꯃꯨꯛ ꯋꯥꯗꯣꯔꯤꯕ ꯑꯗꯨꯃꯥꯏꯅ ꯇꯧꯕꯒꯤ ꯑꯃꯨꯛ ꯀꯩꯅꯣꯝ ꯀꯩꯅꯣꯝ ꯇꯥꯁꯤꯜꯂꯅꯤ ꯑꯗꯨꯅ ꯆꯥꯛ ꯅꯨꯡꯗꯥꯡꯒꯤ ꯆꯥꯛꯁꯤ ꯑꯃꯨꯛ ꯆꯥꯕꯁꯤꯗꯅ ꯑꯃꯨꯛ ꯄꯨꯛꯁꯤ ꯊꯜꯂꯞ ꯆꯥꯔꯃꯤꯅꯅꯦ ꯑꯃꯨꯛ ꯐꯔꯛ ꯍꯦꯛꯇ ꯇꯥꯕ ꯑꯗꯨꯃꯥꯏꯅ ꯇꯧꯋꯦ ꯌꯦꯟꯁꯥꯡ ꯀꯩꯀꯥꯒꯤꯗꯤ ꯂꯣꯏꯅ ꯑꯗꯨꯝ ꯆꯥꯕꯒꯤꯗꯤ ꯅꯨꯡꯉꯥꯏꯗꯧꯅꯦꯕ ꯑꯩꯅ ꯇꯥꯏꯃꯤꯡꯁꯦ ꯏꯆꯥꯟ ꯆꯥꯟꯅꯖꯗꯕꯩꯅꯦ ꯑꯗꯣ ꯁꯣꯝꯗꯤ ꯀꯃꯥꯏ ꯀꯃꯥꯏ ꯇꯧꯒꯦ ꯀꯔꯤ ꯀꯔꯤ ꯃꯊꯦꯜꯅ ꯍꯦꯟꯅ ꯄꯥꯝꯅ ꯆꯥꯕꯤꯔꯤꯒ
ꯍꯧꯖꯤꯛꯀꯥꯟꯁꯦ ꯑꯗꯨꯝ ꯆꯥꯕꯕꯨꯗꯤ ꯑꯇꯩꯁꯨ ꯂꯣꯏ ꯌꯥꯏꯁ ꯑꯔꯥꯛꯄꯨꯗꯤ ꯌꯥꯝ ꯆꯥꯏꯌꯦ ꯑꯗꯣ ꯑꯩꯁꯨꯅꯦ ꯊꯕꯛ ꯆꯠꯂꯀꯥꯟꯗꯗꯤ ꯌꯥꯗꯦ ꯍꯥꯏꯕ ꯄꯣꯠꯁꯦ ꯑꯗꯨꯝ ꯀꯩꯅꯣ ꯇꯧꯕꯁꯦ ꯑꯌꯨꯛ ꯉꯟꯇꯥꯗꯅꯦ ꯀꯩꯅꯣꯝ ꯆꯥꯍꯧꯗ꯭ꯔꯒꯗꯤꯅꯦ ꯑꯗꯨꯝ ꯍꯧꯖꯤꯛꯀꯥꯟꯁꯦ ꯆꯥꯛꯈꯥꯎ ꯁꯣꯛꯄꯒꯤ ꯇꯥꯏꯞ ꯇꯧꯁꯤꯜꯂꯛꯑꯦꯕ ꯍꯥꯏꯕꯗꯤꯅꯦ ꯑꯌꯨꯛ ꯑꯩꯁꯤꯦ ꯄꯨꯡ ꯃꯉꯥꯗꯤ ꯍꯧꯒꯠꯂꯒ ꯊꯣꯛꯇꯣꯏꯅꯤꯗꯅꯀꯣ ꯑꯗꯣ ꯏꯁꯤꯡ ꯊꯛꯆꯤꯜꯂ ꯆꯠꯄꯁꯤꯗꯅꯦꯀꯣ ꯌꯨ ꯉꯥꯅꯤꯡꯉꯛꯄꯒꯨꯝꯕ ꯑꯗꯨꯃꯥꯏꯅ ꯇꯧꯋꯦꯕꯀꯣ ꯑꯗ ꯀꯩꯁꯨꯕꯨꯗꯤ ꯀꯥꯏꯗꯦ ꯑꯗꯨꯝ ꯃꯔꯛꯇ ꯍꯥꯝꯕ ꯌꯥꯎꯋꯦ ꯑꯗꯨꯒ ꯀꯩꯅꯣꯝꯃ ꯆꯥꯍꯧꯗ꯭ꯔꯒꯗꯤ ꯆꯥꯕ ꯍꯥꯏꯁꯦ ꯑꯩꯈꯣꯏꯗꯤ ꯃꯄꯪ ꯆꯥꯕ ꯌꯥꯗꯣꯏꯗꯅ ꯁꯥꯟꯅꯗꯣꯏꯅꯤꯗꯅ ꯑꯗꯨꯅ ꯃꯍꯤ ꯑꯣꯏꯔꯞ ꯇꯧꯕ ꯑꯣꯏꯅ ꯆꯥꯗ꯭ꯔꯒꯗꯤꯅꯦꯕꯀꯣ ꯍꯣꯔꯦꯟ ꯑꯩꯗꯤ ꯄꯨꯡ ꯀꯩꯅꯣꯐꯧ ꯂꯩꯗꯣꯏꯅꯦꯕ ꯆꯥꯗꯕꯤꯗ ꯂꯩꯗꯣꯏꯁꯦ ꯄꯨꯡ ꯕꯥꯔꯣ ꯐꯧ ꯂꯩꯗꯣꯏꯅꯦꯕꯀꯣ ꯃꯍꯤ ꯃꯍꯩ ꯑꯗꯨꯁꯨ ꯏꯁꯤꯡ ꯈꯛꯇꯪ ꯊꯛꯄ ꯌꯥꯗꯣꯏꯅꯦ ꯑꯗꯨꯅ ꯑꯩꯅ ꯁꯨꯝꯥꯟꯍꯥꯟꯈꯩ ꯆꯥꯛꯍꯥꯎ ꯁꯣꯛꯄꯩꯒꯤ ꯇꯥꯏꯞ ꯇꯧꯁꯤꯜꯂꯛꯄꯗꯒꯤꯩ ꯑꯩ ꯉꯁꯤ ꯉꯁꯤ ꯉꯔꯥꯡ ꯅꯍꯥꯟꯗꯒꯤ ꯍꯧꯔꯦ ꯑꯗꯨꯝ ꯁꯒꯣꯝ ꯃꯐꯝꯝꯕꯗꯣ ꯑꯗꯨꯒ ꯆꯨꯍꯤ ꯈꯤꯇꯪ ꯍꯥꯞꯄꯦꯗꯅꯀꯣ ꯑꯗꯨꯃꯥꯏꯅ ꯇꯧꯔꯒ ꯑꯌꯨꯛ ꯑꯌꯨꯛꯇꯣ ꯈꯤꯇꯪ ꯑꯗꯨꯃꯥꯏꯅ ꯇꯧꯔꯒ ꯊꯛꯑꯒ ꯆꯠꯈꯤꯕ ꯍꯥꯏꯇꯥꯔꯦꯀꯣ ꯑꯗꯨꯒ ꯑꯥ ꯌꯧꯔꯛꯄꯗ ꯑꯗꯨꯝ ꯍꯥꯏꯗꯤ ꯑꯗꯨꯒꯨꯝꯕꯗꯣ ꯈꯔ ꯄꯨꯛꯄꯨꯗꯤ ꯈꯔꯕꯨꯗꯤ ꯂꯨꯝꯒꯜꯂꯦꯕꯀ ꯀꯣ ꯑꯗꯨꯃꯥꯏꯅ ꯇꯧꯕꯗꯣ ꯑꯗꯨꯑꯣꯏꯁꯨ ꯄꯨꯡ ꯋꯥꯟ ꯑꯋꯥꯔꯃꯨꯛꯇꯤ ꯒꯦꯞ ꯂꯩꯕꯅꯤꯅ ꯑꯗꯨꯃꯥꯏꯅ ꯇꯧꯔꯀꯥꯟꯗ ꯑꯗꯨꯝ ꯁꯥꯟꯅꯕꯗꯨꯗꯤ ꯀꯩꯁꯨ ꯇꯧꯗꯦ ꯑꯗꯒꯤ ꯑꯩꯅ ꯑꯃꯨꯛ ꯌꯥꯝ ꯀꯟꯅ ꯍꯦꯟꯖꯤꯟꯅ ꯁꯥꯟꯅꯍꯧꯗꯧꯁꯨ ꯅꯠꯇꯕꯅꯤꯅ ꯇꯥꯛꯄ ꯈꯛꯇꯪꯅꯤꯅꯀꯣ ꯑꯗꯨꯃꯥꯏꯅ ꯇꯧꯋꯦ ꯑꯗꯨꯅꯕꯨꯗꯤ ꯍꯛꯆꯥꯡꯗ ꯈꯤꯇꯪ ꯇꯦꯛꯈꯠ ꯆꯠꯄ ꯐꯥꯎꯋꯦ ꯅꯠꯇ꯭ꯔꯒꯗꯤꯅꯦ ꯏꯁꯤꯡ ꯈꯛꯇꯪ ꯊꯛꯄꯗꯨꯀꯣ ꯀ꯭ꯂꯥꯁ ꯑꯃ ꯂꯣꯏꯔꯀꯥꯟꯗꯗꯤ ꯄꯨꯔꯥ ꯗꯝꯂꯣꯏꯔꯅꯤ ꯑꯗꯒꯤ ꯆꯠꯄ ꯈꯣꯠꯄ ꯌꯥꯎꯔꯛꯄꯅꯤꯅ ꯑꯃꯨꯛ ꯏꯐꯥꯒꯤ ꯑꯥꯗ ꯌꯧꯔꯀꯥꯟꯗꯗꯤ ꯑꯔꯥꯞꯄꯗꯨ ꯌꯧꯔꯀꯥꯟꯗꯗꯤ ꯑꯃꯨꯛ ꯄꯣꯠꯇꯣ ꯏꯁꯥꯗꯣ ꯗꯝꯂꯣꯏꯔꯦꯕ ꯀ꯭ꯂꯥꯁ ꯑꯃ ꯂꯧꯒꯦ ꯍꯥꯏꯕꯗꯣ ꯂꯧꯅꯤꯡꯉꯛꯇꯕ ꯐꯥꯎꯋꯦꯕ ꯁꯝꯅ ꯍꯥꯏꯔꯕꯃꯗꯕꯨ ꯍꯥꯏꯗꯤ ꯀꯩꯅꯣ ꯊꯕꯛ ꯑꯃ ꯇꯧꯗ꯭ꯔꯁꯨ ꯑꯗꯨꯝ ꯖꯔꯅꯤꯗꯪ ꯆꯠꯄꯗ ꯄꯨ ꯋꯥꯈꯤꯕ ꯑꯗꯨꯃꯥꯏꯅ ꯑꯣꯏꯕ ꯍꯥꯏꯇꯥꯔꯦꯀꯣ ꯑꯗꯨꯅ ꯍꯧꯖꯤꯛꯄꯨꯗꯤ ꯈꯤꯇꯪ ꯐꯔꯦ ꯍꯥꯏꯇꯥꯔꯦ ꯑꯗꯨꯃꯥꯏꯅ ꯊ ꯆꯠꯄꯅꯤꯅ ꯑꯗꯣ ꯈꯪꯗꯦ ꯀꯃꯥꯏꯅ ꯇꯧꯗꯣꯏꯅꯣ ꯑꯩꯁꯨ ꯑꯉꯥꯟꯍꯥꯟꯗꯩ ꯆꯥꯛꯍꯥꯎ ꯑꯩꯈꯣꯏꯒꯤ ꯎꯔꯤꯦꯡꯒꯥꯞ ꯐꯖꯅ ꯊꯣꯛꯄ ꯍꯧꯔꯨꯔꯕꯅꯦ ꯑꯗꯨꯃꯥꯏꯅ ꯇꯧꯔ ꯑꯩꯁꯨ ꯍꯜꯂꯛꯀꯥꯟꯗ ꯄꯨꯡ ꯕꯥꯔꯣꯃꯨꯛꯇꯤ ꯇꯥꯏꯌꯦꯕ ꯑꯗꯨꯝ ꯆꯥꯛ ꯆꯥꯕ ꯈꯣꯠꯄ ꯇꯧꯕꯁꯦꯀꯣ ꯑꯗꯩ ꯑꯃꯨꯛ ꯍꯜꯂꯛꯑꯒ ꯀꯩꯅꯣꯝ ꯑꯍꯥꯎꯕ ꯆꯥꯅꯤꯡꯕꯅꯤꯅ ꯑꯃꯨꯛ ꯊꯨꯝ ꯊꯥꯎ ꯌꯥꯎꯕ ꯈꯔ ꯀꯟꯕ ꯑꯗꯨꯝ ꯆꯥꯁꯤꯜꯂꯅꯤ ꯑꯗꯨꯒ ꯅꯣꯏꯕꯁꯤ ꯑꯗꯨꯝ ꯍꯦꯟꯒꯠꯄ ꯍꯥꯏꯇꯥꯔꯦ ꯑꯗꯨ ꯅꯪꯗꯤ ꯀꯃꯥꯏ ꯀꯃꯥꯏꯅ ꯇꯧꯒꯦ ꯑꯥꯗꯗꯤ ꯕ꯭ꯔꯦꯛ ꯀꯀꯥꯟ ꯀꯀꯥꯟ ꯄꯤꯒꯦ
ꯑꯗꯨꯅꯦ ꯍꯥꯏꯕꯗꯤꯅꯦ ꯃꯤꯁꯦ ꯈꯤꯇꯪ ꯋꯥꯊꯔꯨꯔꯗꯤ ꯍꯦꯛꯇ ꯑꯍꯥꯎꯕ ꯆꯥꯕꯗ ꯏꯁꯥꯗ ꯀꯔꯤꯝꯇ ꯂꯥꯟꯅ ꯂꯧꯖꯗꯕ ꯒꯤ ꯇꯥꯏꯞꯇ ꯇꯧꯕꯗꯣ ꯑꯗꯨꯃꯥꯏꯅ ꯇꯧꯕꯗꯨꯣ ꯇꯧꯕ ꯑꯩꯈꯣꯏꯅꯦꯕ ꯑꯗꯨꯅ ꯀꯔꯤ ꯍꯥꯏꯅꯤ ꯈꯪꯗꯦ ꯍꯦꯛ ꯂꯥꯝꯕꯨ ꯂꯥꯝꯃꯗꯤ ꯑꯗꯨꯝ ꯆꯥꯛ ꯆꯥꯁꯤꯜꯂꯒꯁꯨ ꯀꯔꯤꯝ ꯈꯟꯖꯤꯟꯗꯕꯤꯗꯣ ꯑꯗꯨꯝ ꯍꯦꯛꯇ ꯇꯧꯕꯗꯣ ꯇꯧꯋꯦ ꯑꯗꯣ ꯑꯥꯗꯁꯦ ꯑꯩꯈꯣꯏ ꯁꯨꯃꯥꯏꯅ ꯇꯧꯋꯦ ꯍꯥꯏꯗꯤ ꯄꯨꯡ ꯑꯁꯨ ꯇꯣꯏꯅ ꯑꯁꯨꯛ ꯄꯥꯎ ꯕ꯭ꯔꯦꯛ ꯍꯥꯏꯕꯗꯨꯃꯗꯤ ꯂꯩꯇ꯭ꯔꯦꯕꯀꯣ ꯑꯗꯨ ꯑꯣꯏꯔꯒꯁꯨ ꯑꯗꯨꯝ ꯑꯩꯈꯣꯏꯅ ꯈꯤꯇꯪ ꯇꯥꯏꯃꯤꯡ ꯃꯤ ꯂꯥꯛꯈ꯭ꯔꯕ ꯃꯤ ꯍꯥꯡꯕ ꯇꯥꯏꯃꯤꯡ ꯌꯦꯡꯦ ꯐꯖꯔꯒ ꯑꯗꯨꯝ ꯆꯥꯅꯕ ꯁꯦꯝꯖꯕ ꯍꯥꯏꯇꯥꯥꯔꯦ ꯑꯗꯣ ꯆꯤꯟꯗ ꯆꯤꯜꯂꯒꯅ ꯑꯃꯅ ꯍꯥꯟꯅ ꯆꯥꯊꯣꯛꯑꯒ ꯑꯃꯅ ꯑꯃꯨꯛ ꯉꯥꯏꯍꯥꯛ ꯆꯥꯕ ꯑꯗꯨꯃꯥꯏꯅ ꯉꯥꯏꯍꯥꯛꯇꯪ ꯁꯤꯟꯅꯕꯁꯨ ꯌꯥꯎꯋꯦ ꯑꯗꯣ ꯑꯅꯝꯕꯅ ꯑꯩꯈꯣꯏꯅ ꯆꯥꯕꯁꯦ ꯑꯅꯤ ꯑꯍꯨꯝ ꯁ꯭ꯋꯥꯏꯗ ꯑꯗꯨꯝ ꯆꯥꯏꯑꯌꯦꯕꯀꯣ ꯑꯩꯁꯦ ꯆꯥꯔꯥ ꯋꯥꯟꯕ ꯍꯣꯏ ꯀꯩꯕꯩ ꯍꯥꯏꯇꯥꯔꯦ ꯑꯗꯨꯒ ꯀꯩꯒꯨꯝꯕ ꯑꯗꯨꯃꯥꯏꯅ ꯐꯔꯛ ꯇꯥꯕꯩ ꯆꯎꯋ ꯍꯧꯗ꯭ꯔꯒꯅ ꯄꯨꯡ ꯃꯔꯤ ꯃꯔꯤ ꯃꯈꯥꯏ ꯁ꯭ꯋꯥꯏꯗ ꯀꯩꯒꯨꯝꯕ ꯀꯥꯟꯗ ꯑꯗꯨꯝ ꯕꯣꯔꯥ ꯆꯥ ꯆꯅꯥ ꯇꯧꯔꯒ ꯑꯗꯨꯃꯥꯏꯅ ꯆꯥꯕꯁꯨ ꯌꯥꯎꯋꯦꯕꯀꯣ ꯑꯗꯨꯒ ꯑꯀꯛꯅꯕ ꯕ꯭ꯔꯦꯛ ꯑꯁꯨꯛ ꯑꯁꯨꯛ ꯍꯥꯏꯕꯗꯨꯗꯤ ꯂꯩꯇ꯭ꯔꯦ ꯑꯗꯨꯝ ꯍꯧꯖꯤꯛꯀꯤ ꯑꯩꯅ ꯍꯥꯏꯔꯤꯕ ꯇꯥꯏꯃꯤꯡꯗꯨꯣ ꯌꯦꯡꯉ ꯌꯦꯡꯉꯒ ꯆꯥꯕ ꯌꯥꯎꯋꯤ ꯑꯗꯨ ꯀꯔꯤꯝꯇ ꯆꯥꯗꯅ ꯍꯜꯂꯛꯄ ꯄꯣꯠꯁꯨ ꯑꯗꯨꯝ ꯌꯥꯎꯋꯤ ꯍꯥꯏꯗꯤ ꯑꯗꯨꯝ ꯆꯤꯟꯈꯤꯕꯗꯒꯤ ꯆꯥꯁꯟꯗꯧꯁꯨ ꯐꯔꯛ ꯇꯥꯕ ꯍꯟꯕ ꯇꯥꯏꯃꯤꯡꯁꯨ ꯌꯧꯁꯤꯜꯂꯛꯄ ꯑꯗꯨꯃꯥꯏꯅ ꯇꯧꯕꯗꯒꯤ ꯌꯨꯝꯗ ꯑꯣꯏꯅ ꯍꯜꯂ ꯆꯔꯒꯦ ꯆꯥ ꯍꯂꯛꯄꯁꯤꯁꯨ ꯑꯗꯨꯝ ꯑꯍꯨꯝ ꯃꯔꯤꯗꯤ ꯌꯥꯎꯈ꯭ꯔꯕ ꯃꯥꯜꯂꯦ ꯑꯩꯁꯦ ꯑꯗꯨꯝ ꯀꯥꯟꯗꯅ ꯑꯣꯁꯤꯟꯒꯨꯝꯕ ꯊꯛꯄꯁꯨ ꯌꯥꯎꯋꯦꯕꯀꯣ ꯍꯥꯏꯗꯤ ꯀꯨꯏꯅ ꯑꯃꯨꯛ ꯂꯩꯔꯛꯄ ꯑꯗꯨꯥꯏꯅ ꯀꯩꯝꯇ ꯇꯧꯗꯕꯗ ꯅꯨꯡꯉꯥꯏꯇꯕ ꯑꯗꯒꯤ ꯍꯣꯁꯟꯒꯨꯝꯕ ꯊꯛꯄ ꯌꯥꯎꯋꯦ ꯑꯗꯣ ꯆꯥꯒꯨꯝꯕꯕꯨꯗꯤ ꯑꯗꯨꯝ ꯊꯛꯑꯦ ꯈꯔ ꯇꯣꯏꯅꯀꯣ ꯀꯥꯔꯗꯃꯣꯟ ꯇꯤꯒꯨꯝꯕꯗꯣ ꯍꯥꯏꯗꯤ ꯑꯆꯥꯄꯣꯠ ꯀꯩꯀꯥ ꯆꯥꯔ ꯂꯩꯕꯗꯣ ꯐꯔꯛ ꯇꯥꯕ ꯌꯥꯎꯕꯅꯤꯅ ꯑꯗꯨ ꯍꯥꯏꯔꯒꯗꯤ ꯅꯪꯅ ꯑꯌꯨꯛ ꯆꯠꯄꯗꯣ ꯑꯣꯠꯁꯀꯨꯝꯕꯗꯤ ꯆꯥꯔꯒ ꯆꯠꯄ ꯌꯥꯝꯗ꯭ꯔꯃꯛꯁꯨ ꯑꯗꯨꯃꯥꯏꯅꯒ ꯇꯧꯕꯗꯤ ꯀꯃꯥꯏꯅ ꯇꯧꯒꯦ ꯅꯨꯡꯉꯥꯏ
ꯎꯝ ꯍꯣꯏ ꯑꯣꯁꯨꯁꯨ ꯈꯜꯂꯝꯕꯅꯦ ꯑꯗꯣ ꯑꯣꯠꯁꯇꯨꯗꯤ ꯈꯤꯇꯪ ꯃꯄꯪ ꯑꯣꯏꯕꯅꯤꯅ ꯑꯩ ꯍꯣꯔꯦꯟ ꯁꯨꯝ ꯌꯨꯡꯗꯕ ꯈꯣꯠꯇꯕ ꯌꯥꯎꯔꯀꯥꯟꯗꯗꯤ ꯀꯣ ꯑꯣꯗꯔꯛꯄꯁꯨ ꯀꯅꯥꯅ ꯈꯪꯉꯦ ꯑꯗꯨꯒꯤ ꯁꯨꯝ ꯅꯨꯡꯉꯥꯏꯇꯕꯩ ꯇꯧꯕꯅꯤꯗ ꯑꯗꯨꯅ ꯑꯣꯠꯁꯀꯨꯝꯕꯗꯤ ꯆꯥꯗꯦ ꯌꯥꯔꯤꯈꯩ ꯃꯍꯤꯒꯨꯝꯕ ꯑꯗꯒꯤ ꯁꯨꯒꯔ ꯌꯥꯎꯔꯁꯨ ꯀꯩꯁꯨ ꯀꯥꯏꯗꯦ ꯁꯨꯝ ꯃꯍꯤ ꯑꯣꯏꯕ ꯍꯥꯏꯗꯤꯁꯨ ꯍꯤꯡꯊ ꯀꯄ ꯑꯣꯏꯔꯒꯁꯨ ꯀꯩꯁꯨ ꯀꯥꯏꯗꯦꯕꯀꯣ ꯑꯗꯨꯒ ꯑꯗꯨꯃꯥꯏꯅ ꯇꯧꯋꯦ ꯑꯗꯣ ꯉꯟꯃꯟꯕꯗꯨꯗ ꯑꯃꯨꯛ ꯁꯨꯝ ꯍꯥꯏꯗꯤ ꯆꯨꯍꯤꯡꯒꯨꯝꯕꯁꯤꯗꯤ ꯌꯥꯝ ꯉꯜꯂꯒꯗꯤ ꯑꯃꯨꯛ ꯄꯨꯡ ꯃꯉꯥꯗꯨꯗꯗꯤ ꯆꯨꯋꯍꯤꯡ ꯁꯨꯝꯕꯗꯤ ꯊꯣꯛꯇꯦꯗꯅ ꯑꯗꯨꯅ ꯈꯤꯇꯪ ꯐꯔꯛ ꯇꯥꯕ ꯍꯥꯏꯗꯤ ꯍꯥꯏꯇꯥꯔꯦꯀꯣ ꯑꯗꯨꯒꯨꯝꯕꯒꯤ ꯃꯍꯩꯕꯨ ꯑꯣꯏꯔꯗꯤ ꯌꯥꯔꯦ ꯍꯥꯏꯇꯥꯔꯦ ꯃꯄꯪ ꯌꯥꯎꯗ꯭ꯔꯒꯗꯤ ꯁꯨꯝ ꯁꯥꯟꯅꯕꯗ ꯅꯨꯡꯉꯥꯏꯅꯕ ꯍꯥꯏꯇꯥꯔꯦ ꯍꯣꯏꯅꯦ ꯅꯪꯗꯤ ꯑꯆꯥꯄꯣꯠꯁꯨ ꯌꯥꯝ ꯆꯥꯕꯅꯤꯅꯦ ꯑꯆꯥꯄꯣꯠ ꯅ ꯉꯥ ꯑ ꯆꯥꯕ ꯌꯥꯎꯗ꯭ꯔꯒꯗꯤ ꯑꯗꯨꯝ ꯍꯥꯏꯗꯤ ꯉꯥꯏꯍꯥꯛꯇꯪ ꯂꯩꯔꯒ ꯅ ꯉꯥ ꯑꯆꯕ ꯑꯃ ꯆꯥꯖꯕꯅꯦꯕ ꯌꯥꯝꯅ ꯑꯗꯣ ꯀꯩꯅꯣꯁꯨ ꯇꯧ ꯏꯁꯤꯡꯁꯨ ꯑꯗꯨꯝ ꯊꯛꯑꯣ ꯑꯥꯗ ꯂꯩꯔꯗꯤ ꯑꯗꯨꯝ ꯍꯥꯏꯗꯤ ꯗꯤꯍꯥꯏꯗ꯭ꯔꯦꯠ ꯑꯃꯨꯛ ꯇꯧꯅꯤ ꯑ ꯆꯥꯛ ꯂꯥꯝꯃꯤ ꯍꯥꯏꯔꯒ ꯑꯆꯥꯐ ꯈꯛꯇꯪ ꯆꯥꯔꯒꯗꯤꯀꯣ ꯏꯁꯤꯡ ꯀꯩꯀꯩ ꯊꯛꯇ꯭ꯔꯒꯗꯤ ꯌꯨꯝ ꯂꯩꯔꯒꯕꯨꯗꯤ ꯈꯔ ꯈꯔ ꯊꯛꯄꯅꯦ ꯑꯗꯣ ꯅꯪ ꯑꯗꯨꯝ ꯏꯁꯤꯡꯗꯤ ꯃꯔꯥꯡ ꯀꯥꯏꯅ ꯊꯛꯄꯅꯦ ꯊꯛꯄꯕꯨꯗꯤ ꯑꯗꯣ ꯑꯥ ꯂꯩꯔꯒꯗꯤ ꯑꯃꯨꯛ ꯐꯔꯛ ꯇꯥꯕ ꯌꯥꯎꯋꯤꯗꯅ ꯃꯤ ꯌꯨꯝꯗ ꯍꯥꯏ ꯑ ꯃꯤꯗ ꯂꯩ ꯍꯥꯏꯕꯁꯤꯃꯛꯇꯕꯨ ꯍꯥꯏꯗꯤ ꯍꯤꯡ ꯍꯥꯏꯗꯤ ꯑꯩꯅ ꯃꯔꯥꯡ ꯀꯥꯏꯅ ꯌꯨꯝꯕ ꯊꯩ ꯑꯗꯨꯃꯥꯏꯅ ꯊꯛꯇꯦꯗꯅꯀꯣ ꯑꯗꯨꯅ ꯁꯨꯝ ꯊꯛꯅꯕ ꯍꯣꯠꯅꯧ ꯍꯣꯏ ꯑꯣꯁꯤꯟ ꯕ꯭ꯂꯨꯒꯨꯝꯕ ꯊꯛꯄ ꯈꯣꯠꯄ ꯇꯧꯔꯤꯗꯨꯕꯨꯗꯤ ꯌꯥꯝ ꯐꯩ ꯏꯅꯔꯖꯤ ꯗ꯭ꯔꯤꯡ ꯈꯔ ꯊꯛꯄꯗꯣ ꯍꯣꯏ ꯌꯦꯡꯉꯣ ꯑꯗꯨꯃꯥꯏꯅ ꯐꯅꯕꯣꯠ ꯈꯪꯗꯦ ꯇꯔꯤꯦ ꯍꯧꯛꯀꯥꯟꯗꯤ ꯅꯪ ꯐꯨꯕꯣꯜꯒꯨꯝꯕꯗꯤ ꯌꯦꯡꯕ ꯍꯧꯖꯤꯛꯀꯥꯟꯁꯤꯕꯨ ꯀꯃꯥꯏꯅ ꯇꯧꯒꯦ
ꯏꯁꯤꯡꯒꯤ ꯃꯇꯥꯡꯁꯦ ꯁꯨꯃꯥꯏꯅ ꯇꯧꯕꯅꯦꯕ ꯑꯩ ꯑꯗꯨꯝ ꯑꯩꯗꯤ ꯏꯁꯤꯡ ꯑꯗꯨꯝ ꯄꯨꯖꯩꯑꯕꯀꯣ ꯌꯨꯝꯗꯒꯤ ꯂꯤꯇꯔ ꯑꯃꯝ ꯇꯤ ꯐꯥꯔꯑꯝꯗꯧꯗꯤ ꯃꯥꯟꯗꯦ ꯇꯪꯈꯥꯏꯃꯨꯛꯀ ꯐꯥꯔꯝꯒꯗ꯭ꯔ ꯈꯪꯗꯦ ꯑꯩ ꯏꯄꯨꯏꯗꯣ ꯏꯁꯤꯡꯁꯤ ꯄꯨꯔꯒ ꯑꯗꯨꯝ ꯆꯠꯂꯦꯕꯀꯣ ꯑꯗꯨꯒ ꯍꯧꯖꯤꯛꯀꯥꯟꯗꯤ ꯏꯁꯤꯡ ꯊꯛꯄꯗꯤ ꯌꯥꯝ ꯋꯥꯠꯂꯤꯦꯕ ꯑꯩ ꯍꯥꯏꯕꯅꯦ ꯑꯥꯗ ꯂꯩꯔꯅꯤꯅ ꯀꯩ ꯍꯥꯏꯅꯤ ꯃꯣꯏꯒꯤ ꯇꯣꯏꯂꯦ ꯇꯧꯕ ꯈꯤꯇꯪ ꯅꯨꯡꯉꯥꯏꯇꯦꯕꯀꯣ ꯈꯤꯇꯪ ꯅꯨꯡꯉꯥꯏꯇꯕ ꯍꯥꯏꯕꯗꯤ ꯌꯨꯝꯕꯨꯒ ꯄꯨꯟꯕꯒꯤꯅꯦ ꯑꯩꯈꯣꯏꯅ ꯆꯪꯊꯣꯛ ꯆꯪꯁꯤꯟ ꯇꯧꯕꯗ ꯅꯛꯄꯁꯨ ꯑꯣꯏꯗꯕꯗꯣ ꯑꯃꯨꯛ ꯃꯈꯥꯗ ꯀꯨꯝꯅꯔꯒ ꯁꯥꯡꯅ ꯆꯠꯂꯦ ꯍꯥꯏꯇꯥꯔꯦ ꯋꯥꯟ ꯇꯧꯕꯩ ꯈꯛꯇꯪ ꯆꯠꯄꯗꯣ ꯑꯗꯨꯃꯥꯏꯅ ꯇꯧꯕꯗ ꯌꯨꯝꯕꯨꯒ ꯍꯣꯏꯁꯨ ꯄꯨꯟꯕꯅꯤꯅ ꯌꯨꯝꯕꯨꯗꯨꯁꯨ ꯅꯨꯄꯤ ꯑꯉꯥꯡ ꯌꯥꯝ ꯂꯩꯌꯦꯕꯀꯣ ꯑꯗꯨꯅ ꯉꯥꯏꯍꯥꯏꯇꯅ ꯑꯗꯨꯃꯥꯏꯅ ꯊꯣꯛꯣꯛꯄꯗꯨꯁꯨ ꯅꯨꯡꯉꯥꯏꯇꯕ ꯑꯗꯨꯃꯥꯏꯅ ꯇꯧꯕꯒꯤ ꯑꯩꯁꯦ ꯂꯤꯇꯔ ꯃꯈꯥꯏ ꯄꯨꯕꯁꯦ ꯂꯤꯇꯔ ꯃꯈꯥꯏꯗꯨ ꯃꯣꯏ ꯊꯛꯇꯕ ꯊꯛꯇꯕꯤꯗ ꯍꯜꯂꯛꯄ ꯑꯗꯨꯝ ꯌꯥꯎꯔꯕꯅꯦꯕ ꯑꯩꯁꯦ ꯑꯩ ꯏꯁꯤꯡ ꯊꯛ ꯌꯥꯝ ꯋꯥꯠꯂꯦ ꯍꯟꯗꯛꯇꯤ ꯑꯗꯣ ꯌꯨꯝꯗꯕꯨꯗꯤ ꯆꯠꯇ꯭ꯔꯤꯉꯩꯗꯕꯨꯗꯤ ꯂꯤꯇꯔ ꯑꯃꯃꯨꯛ ꯊꯛꯑꯦꯀꯣ ꯑꯗꯨꯒ ꯍꯜꯂꯛꯑꯒ ꯅꯨꯡꯗꯥꯡꯗ ꯂꯤꯇꯔ ꯑꯍꯨꯝꯃꯨꯛꯀꯤ ꯆꯥꯡ ꯑꯗꯨꯃꯥꯏꯅ ꯊꯝꯗꯧꯗꯤ ꯃꯥꯜꯂꯦ ꯑꯗꯣ ꯅꯨꯡꯊꯤꯜ ꯐꯥꯔꯛꯁꯤꯅꯦꯕ ꯑꯩꯅ ꯏꯁꯤꯡ ꯌꯥꯝ ꯊꯛꯇ꯭ꯔꯤꯁꯦ ꯍꯥꯏꯗꯤ ꯊꯕꯛꯁꯨ ꯁꯨꯝ ꯇꯧꯈꯤꯕꯗꯒꯤ ꯐꯥꯔꯛꯁꯨ ꯁꯨꯝ ꯇꯥꯈꯤꯕ ꯎꯏꯕ ꯑꯗꯨꯃꯥꯏꯅ ꯇꯧꯕꯁꯨ ꯌꯥꯎꯋꯤ ꯑꯗꯒꯤ ꯉꯁꯥꯏꯒꯤ ꯌꯨꯝ ꯍꯥꯟꯕ ꯆꯠꯄꯒꯤ ꯂꯝꯕꯤꯁꯤꯁꯨ ꯌꯥꯝ ꯐꯔꯛ ꯇꯥꯕꯒꯤ ꯊꯑꯣꯏꯅ ꯊꯛꯇꯕꯁꯨ ꯗꯣ ꯑꯗꯨꯃꯥꯏꯅ ꯑꯗꯨꯝ ꯇꯧꯈꯤꯕꯒꯤꯅꯦ ꯑꯗꯨꯃꯥꯏꯅ ꯍꯦꯛꯇ ꯇꯧꯋꯦ ꯑꯗꯨ ꯐꯨꯠꯕꯣꯜꯁꯦ ꯐꯨꯠꯕꯣꯜꯁꯤ ꯊꯑꯣꯏꯅ ꯁꯥꯟꯅꯔꯤꯉꯩ ꯃꯅꯨꯡꯗꯗꯤ ꯀꯌꯥ ꯌꯦꯡꯗ꯭ꯔꯦ ꯌꯦꯡꯗ꯭ꯔꯦ ꯍꯥꯏꯕꯗꯤ ꯅꯨꯡꯊꯤꯜ ꯇꯥꯔꯁꯨ ꯑꯌꯨꯛ ꯇꯥꯔꯁꯨ ꯑꯝꯇ ꯌꯥꯔꯔꯣꯏ ꯁꯤꯁꯤ ꯃꯇꯝꯗ ꯁꯤꯃ ꯑꯗꯒꯤ ꯑꯍꯤꯡꯒꯨꯝꯕ ꯍꯦꯛ ꯇꯥꯗꯩ ꯇꯥꯈꯠꯂꯗꯅ ꯃꯣꯏꯗꯤ ꯑꯗꯣ ꯑꯍꯤꯡꯒꯨꯝꯕ ꯑꯣꯏꯔꯒꯅ ꯑꯃꯨꯛ ꯅꯣꯡꯉꯥꯜꯂꯒ ꯊꯕꯛꯇꯣ ꯆꯠꯄꯗ ꯆꯠꯀꯗꯕꯅꯤꯅ ꯇꯨꯝꯕ ꯂꯩꯊꯣꯛꯑꯗꯨ ꯌꯥꯔꯣꯏꯗꯣꯏꯕ ꯑꯗꯨꯅꯤ ꯍꯥꯏꯗꯤ ꯏꯁꯥꯗ ꯌꯦꯡꯗ꯭ꯔꯦꯕ ꯑꯗꯨꯝ ꯍꯥꯏꯗꯤ ꯍꯌꯦꯡ ꯅꯣꯡꯉꯥꯜꯂꯒ ꯑꯩ ꯊꯕꯛ ꯆꯠꯇꯣꯏꯅꯤꯀꯣ ꯈꯟꯕꯗ ꯑꯗꯨꯝ ꯀꯩ ꯍꯥꯏꯅꯤ ꯑꯗꯨꯃꯥꯏꯅ ꯖꯣꯏ ꯇꯧꯊꯣꯛꯄꯗꯨ ꯉꯝꯗ꯭ꯔꯦ ꯍꯣꯏ ꯐꯥꯏꯅꯦꯜꯒꯨꯝꯕꯗꯗꯤ ꯑꯗꯨꯝ ꯌꯦꯡꯕꯁꯨ ꯌꯥꯏ ꯑꯗꯨꯒ ꯍꯧꯖꯤꯛ ꯑꯗꯨꯝ ꯀꯩꯅꯣ ꯑꯣꯏꯅ ꯁꯥꯟꯅꯕ ꯍꯧꯗꯁꯨ ꯉꯥꯏꯔꯤꯕ ꯄꯥꯛꯅ ꯌꯦꯡꯗ꯭ꯔꯦ ꯑꯩ ꯑꯗꯨꯝꯕꯗꯤ
ꯍꯣꯏ ꯑꯩꯁꯨ ꯉꯁꯥꯏ ꯏꯁꯤꯡ ꯊꯛꯄ ꯍꯥꯏꯔꯒ ꯑꯩ ꯀꯩꯅꯣ ꯇꯧꯋꯦꯕ ꯃꯄꯥꯟ ꯊꯣꯛꯄꯁꯦ ꯑꯩꯁꯨ ꯇꯧꯋꯦꯕꯀꯣ ꯁꯤꯗꯒꯤ ꯊꯣꯛꯐꯝ ꯂꯩꯇꯕꯗꯣ ꯍꯥꯏꯇꯥꯔꯦ ꯖꯔꯅꯤꯁꯦ ꯁꯨꯝ ꯁꯥꯡꯅ ꯂꯥꯛꯂꯀꯥꯟ ꯂꯝꯕꯤꯁꯦ ꯁꯥꯡꯅ ꯂꯥꯛꯑꯀꯥꯟꯗ ꯃꯄꯥꯟ ꯊꯣꯛꯐꯝ ꯂꯩꯇꯕ ꯑꯗꯒꯤ ꯁꯨꯝ ꯒꯥꯔꯤ ꯈꯥꯝꯃꯒ ꯊꯣꯛꯄ ꯈꯣꯠꯄ ꯑꯗꯨꯗ ꯑꯩꯁꯨ ꯀꯏ ꯍꯥꯏꯅꯗꯔꯤꯦꯗꯅꯀꯣ ꯑꯗꯒꯤ ꯑꯃꯨꯛ ꯇꯧꯔꯤꯁꯤꯅ ꯑꯃꯨꯛ ꯑꯩꯅ ꯁꯤꯗ ꯑꯅꯛꯄ ꯑꯃ ꯆꯠꯂꯤ ꯍꯥꯏꯕꯗꯨꯅ ꯃꯣꯏ ꯌꯨꯝꯁꯤꯗꯅꯦ ꯃꯄꯥꯟ ꯊꯣꯛꯐꯝꯁꯦ ꯑꯥ ꯌꯨꯝ ꯃꯅꯨꯡꯗ ꯆꯪꯉꯒ ꯊꯣꯛꯇꯣꯏꯅꯦꯕꯀꯣ ꯑꯗꯨꯅ ꯑꯗꯨ ꯆꯪꯒꯅꯤ ꯈꯟꯕꯗꯅꯦ ꯃꯊꯥ ꯁꯥꯕ ꯑꯃ ꯑꯣꯏꯕꯗꯣꯀꯣ ꯑꯗꯒꯤꯅ ꯑꯃꯨꯛ ꯏꯝꯐꯥꯜꯒꯤ ꯑꯃꯨꯛ ꯑꯥ ꯑꯔꯥꯞꯄ ꯀꯄꯗꯨ ꯑꯃꯨꯛ ꯆꯠꯂꯨꯕꯗꯨꯅ ꯑꯃꯨꯛ ꯏꯝꯐꯥꯜꯒꯤꯁꯤꯅ ꯑꯃꯨꯛ ꯃꯣꯏꯒꯤ ꯋꯥꯁꯔꯨꯝꯁꯦ ꯆꯪꯍꯟꯅꯤꯡꯗꯕꯀꯣ ꯃꯣꯏꯒꯤ ꯀꯄꯜ ꯑꯣꯏꯅ ꯂꯩꯕꯅꯤꯅ ꯑꯗꯨꯅ ꯃꯣꯏꯅ ꯇꯣꯉꯥꯟꯅ ꯋꯥꯁꯔꯨꯝ ꯂꯩꯕꯁꯨ ꯅꯠꯇꯕ ꯑꯗꯨꯅ ꯑꯩꯁꯦ ꯄꯕ꯭ꯂꯤꯛ ꯇꯣꯏꯂꯦꯠꯀꯨꯝꯕ ꯊꯤꯔꯀꯥꯟꯗ ꯑꯗꯨꯀꯥꯟꯗ ꯁꯨꯃꯥꯏꯅ ꯃꯔꯛꯇ ꯒꯂꯤꯒꯨꯝꯕ ꯆꯪꯐꯝꯗꯣ ꯑꯗꯣꯝꯗ ꯇꯣꯏꯂꯦꯠ ꯊꯑꯣꯏꯅ ꯍꯪꯉꯦ ꯑꯗꯨꯋꯥꯏ ꯀꯩꯅꯣꯗꯨꯗ ꯗꯨꯀꯥꯟ ꯃꯌꯥꯗꯨꯗ ꯍꯪꯉꯦ ꯀꯃꯥꯏ ꯀꯃꯏ ꯂꯩꯒꯦꯅ ꯑꯗꯨꯗ ꯃꯣꯏꯗ ꯑꯣꯏꯅ ꯑꯗꯨꯃꯥꯏꯅ ꯇꯧꯔ ꯊꯣꯛꯑꯦꯕꯀꯣ ꯍꯥꯏꯗꯤ ꯑꯗꯨꯗꯩ ꯒꯥꯔꯤ ꯆꯪꯉꯒ ꯃꯄꯥꯟ ꯊꯣꯛꯐꯝ ꯈꯔꯕꯨꯗꯤ ꯂꯩꯌꯦꯕꯀꯣ ꯃꯣꯏ ꯔꯦꯟꯗꯤ ꯀꯩꯀꯩ ꯑꯗꯨꯃꯥꯏꯅ ꯇꯧꯔꯒ ꯊꯣꯛꯑꯦꯕ ꯑꯗꯨꯗꯣ ꯌꯥꯝ ꯋꯥꯅ ꯍꯥꯏꯇꯥꯔꯦ ꯑꯗꯨꯏ ꯃꯃꯥꯡꯗꯗꯤ ꯍꯋꯥꯡꯕ ꯍꯥꯏꯕ ꯃꯄꯥꯟ ꯊꯣꯛ ꯊꯣꯛꯂꯛꯀꯅꯤ ꯈꯟꯕꯒꯤ ꯏꯁꯤꯡ ꯊꯛꯅꯤꯡꯗꯕꯗꯨꯣ ꯏꯁꯥꯗꯀꯣ ꯍꯥꯏꯗꯤ ꯂꯝꯕꯤꯗꯣ ꯁꯥꯡꯅ ꯀꯤꯂꯣꯃꯤꯇꯔ ꯊꯥꯔꯇꯤ ꯑꯩꯠ ꯊꯥꯔꯇꯤ ꯅꯥꯏꯟ ꯐꯣꯔꯇꯤ ꯊꯧꯔꯀꯥꯟꯗ ꯑꯗꯨꯀꯥꯟꯗ ꯑꯃꯨꯛ ꯌꯨꯝꯗꯨ ꯈꯥꯡꯉ ꯂꯩꯔꯀꯥꯟꯗꯗꯤ ꯏꯁꯥꯗ ꯑꯃꯨꯛ ꯁꯣꯏꯗꯅꯀꯣ ꯑꯗꯨꯃꯥꯏꯅ ꯑꯗꯒꯤ ꯁꯣꯄꯗꯟ ꯏꯁꯥꯁꯨ ꯑꯋꯥꯠꯄ ꯑꯃ ꯄ꯭ꯔꯦꯁꯔ ꯑꯃ ꯑꯗꯨꯝ ꯂꯩꯔꯦ ꯍꯥꯏꯗꯤ ꯌꯨꯝ ꯀꯃꯥꯏ ꯍꯥꯏꯗꯤ ꯃꯄꯥꯟ ꯊꯣꯛꯄꯒꯤ ꯃꯇꯝꯗꯣ ꯃꯄꯥꯟ ꯊꯣꯛꯄ ꯀꯋꯥꯏꯗ ꯊꯣꯛꯇꯣꯏꯅꯣ ꯑꯗꯒꯤ ꯑꯃꯨꯛ ꯀ꯭ꯂꯥꯁ ꯑꯃꯨꯛ ꯂꯧꯗꯣꯏꯅꯣꯀꯣ ꯑꯗꯨꯃꯥꯏꯅ ꯈꯜꯂ ꯀꯥꯟꯁꯤꯗ ꯇꯦꯟꯁꯟ ꯑꯗꯨꯝ ꯂꯩꯕꯗꯣꯀꯣ ꯃꯄꯥꯟ ꯊꯣꯛꯄꯒꯤ ꯋꯥꯈꯜꯁꯤꯗ ꯍꯧꯖꯤꯛꯄꯨꯗꯤ ꯑꯗꯨꯝ ꯁꯤꯒꯤ ꯑꯅꯛꯄꯩꯗꯨꯗ ꯑꯁꯤꯒꯤ ꯀꯩꯅꯣꯒꯤ ꯃꯣꯏ ꯒ꯭ꯔꯥꯎꯟ ꯑꯃ ꯂꯩꯕꯅꯦ ꯑꯗꯨꯒꯤ ꯇꯣꯏꯂꯦꯠ ꯑꯃ ꯂꯩꯦ ꯑꯗꯨꯗ ꯑꯩꯁꯨ ꯑꯗꯨꯗꯩ ꯑꯗꯨꯗ ꯑꯣꯏꯅ ꯊꯣꯛꯑꯏ ꯃꯣꯏ ꯌꯨꯝꯗ ꯆꯪꯕ ꯅꯨꯡꯉꯥꯏꯇ꯭ꯔꯕꯅꯤꯅ ꯑꯗꯨꯒꯨꯝꯕ ꯃꯌꯥꯝ ꯍꯥꯏꯗꯤ ꯀꯩꯅꯣ ꯇꯧꯕ ꯃꯌꯥꯝ ꯂꯩꯌꯦꯕ ꯑꯁꯦꯡꯕꯩꯗꯤ ꯇꯣꯏꯂꯦꯠ ꯀꯨꯝꯕꯁꯤꯦ ꯃꯄꯥꯟꯗ ꯊꯝꯃꯗꯤꯀꯣ ꯐꯒꯗꯕꯅꯦ ꯀꯩꯒꯤꯅꯣ ꯇꯥꯔꯗꯤ ꯍꯥꯏꯗꯤ ꯆꯠꯊꯣꯛ ꯆꯠꯁꯤꯟ ꯅꯨꯡꯉꯥꯏꯇꯦꯗꯅꯀꯣ ꯑꯗꯨꯒꯕꯣꯏ ꯑꯗꯣ ꯑꯗꯨꯃꯥꯏꯅ ꯇꯧꯋꯦ ꯑꯗꯨꯒꯤ ꯅꯨꯡꯉꯥꯏꯇꯦ ꯑꯩ ꯐꯨꯠꯕꯣꯜꯒꯨꯝꯕꯗꯤ ꯄꯥꯔꯀꯤ ꯌꯦꯡꯗꯦꯕ ꯉꯔꯥꯡꯗꯤ ꯌꯦꯡꯉꯦ ꯉꯔꯥꯡ ꯀꯩꯅꯣꯒꯤ ꯀꯅꯥ ꯀꯅꯥꯅꯣ ꯌꯦꯡꯕꯗꯨꯣ ꯖꯄꯥꯟ ꯀꯩꯀꯩ ꯁꯥꯟꯅꯕꯗꯨ ꯌꯦꯡꯍꯧꯋꯤ ꯅꯦꯗꯔꯂꯦꯟ ꯁꯥꯟꯅꯕꯗꯨ ꯌꯦꯡꯍꯧꯤ ꯑꯗꯨ ꯑꯗꯨꯝ ꯅꯨꯡꯉꯥꯏ ꯍꯥꯏꯇꯥꯔꯦ ꯄꯨ ꯑꯗꯨꯝ ꯌꯦꯡꯕ ꯅꯨꯡꯉꯥꯏ ꯑꯗꯨꯒ ꯍꯌꯦꯡ ꯍꯌꯦꯡ ꯉꯁꯤ ꯍꯌꯦꯡꯕꯨꯗꯤ ꯑꯗꯨꯝ ꯀꯩꯅꯣ ꯇꯧꯕ ꯈꯔ ꯊꯦꯡꯗ꯭ꯔꯕꯨꯗꯤ ꯌꯦꯡꯅꯤ ꯊꯦꯡꯅꯗ꯭ꯔꯗꯤ ꯑꯩꯁꯨ ꯊꯕꯛ ꯆꯠꯄꯅꯤꯅ ꯈꯣꯠꯄꯅꯤꯅ ꯅꯨꯡꯉꯥꯏꯇꯦꯗꯅꯀꯣ ꯑꯗꯨꯃꯥꯏꯅ ꯇꯧꯋꯦ
ꯍꯣ ꯑꯗꯨꯅꯦ ꯁꯤ ꯇꯣꯏ ꯀꯒꯨꯝꯕ ꯆꯪꯕꯒꯤ ꯆꯪ ꯀꯔꯤꯝꯇ ꯀꯅꯥꯝꯇꯅ ꯈꯟꯖꯤꯜꯂꯝꯃꯣꯏꯕ ꯈꯪꯕ꯭ꯔꯥ ꯑꯗꯨꯕꯨ ꯀꯅꯥꯝꯇ ꯈꯟꯖꯤꯜꯂꯛꯑꯦ ꯍꯥꯏꯁꯦ ꯏꯁꯥ ꯏꯁꯥꯗ ꯊꯣꯛꯀꯥꯟꯗ ꯈꯟꯖꯅꯦ ꯈꯪꯗꯣꯏꯦ ꯁꯦ ꯁꯝꯅ ꯍꯥꯏꯔꯕꯗ ꯉꯁꯥꯏꯒꯤ ꯁꯨꯃꯥꯏꯅ ꯊꯕꯛ ꯆꯠꯊꯣꯛꯄ ꯃꯤꯁꯦ ꯊꯕꯛ ꯆꯠꯊꯣꯔꯒ ꯊꯨꯡꯉꯨꯗꯣꯔꯤꯕ ꯃꯐꯝꯁꯤꯗ ꯉꯁꯥꯏꯒꯤ ꯇꯣꯏꯂꯦꯠꯁꯤ ꯅꯥꯇꯩ ꯆꯥꯕꯕꯁꯤ ꯋꯥꯠꯂꯒꯗꯤ ꯃꯣꯏꯅꯕꯨꯗꯤ ꯑꯗꯨꯝ ꯍꯥꯏꯗꯣꯏꯅꯦ ꯃꯅꯨꯡꯗ ꯆꯪꯉ ꯊꯣꯛꯑꯣ ꯑꯗꯨ ꯇꯧ ꯑꯗꯨꯝ ꯍꯥꯏꯔꯛꯑꯣ ꯑꯗꯨ ꯍꯥꯏꯅꯤꯡꯗꯕꯅꯦꯕ ꯈꯪꯕ ꯀꯩꯁꯨ ꯅꯨꯡꯉꯥꯏꯇ ꯕꯅꯦꯕ ꯑꯗꯨꯅ ꯁꯤ ꯇꯣꯏꯦꯀꯤ ꯃꯇꯥꯡꯁꯦꯃ ꯈꯂ ꯐꯠꯇꯕꯗꯣ ꯑꯗꯨꯕꯨ ꯌꯥꯝ ꯆꯥꯡꯅꯅ ꯐꯔꯛ ꯇꯥꯕꯗꯣ ꯇꯧꯕꯅꯦꯕ ꯅꯪ ꯍꯥꯏꯒꯦ ꯇꯧꯦꯕ ꯑꯩꯁꯨ ꯏꯁꯤꯡꯁꯦ ꯊꯛꯇꯧ ꯇꯜꯂꯦꯕ ꯈꯪꯕꯗ ꯇꯣꯏꯂꯦꯠꯁꯦ ꯆꯪꯉꯨꯅꯤ ꯈꯟꯕꯗ ꯉꯁꯥꯏꯒꯤ ꯃꯐꯝꯁꯦ ꯏꯅꯛ ꯅꯛꯄꯁꯨ ꯑꯣꯏꯗꯕ ꯑꯗꯒꯤ ꯃꯤ ꯏꯃꯨꯡ ꯆꯪꯉ ꯐꯥꯎꯔꯒ ꯈꯣꯠꯂꯣ ꯇꯧꯕꯅꯤꯅꯅ ꯌꯥꯝ ꯅꯨꯡꯉꯥꯏꯇꯕꯗꯨꯣ ꯑꯣꯏꯌꯦꯕ ꯈꯪꯕ꯭ꯔꯥ ꯑꯗꯣ ꯑꯗꯨꯅ ꯁꯤꯒꯤ ꯊꯕꯛꯁꯦ ꯑꯩ ꯑꯩꯁꯨ ꯁꯨꯡ ꯁꯨꯡ ꯑꯣꯏꯁꯤꯜꯁꯦ ꯍꯥꯏꯗꯤ ꯌꯥꯝꯅ ꯃꯔꯨ ꯑꯣꯏꯕ ꯄꯣꯠ ꯑꯃ ꯑꯣꯏꯕꯗꯣ ꯍꯥꯏꯗꯤ ꯀꯩꯅꯣꯝꯃ ꯊꯕꯛ ꯑꯃ ꯍꯥꯏꯗꯤ ꯑꯣꯖꯥꯕꯨ ꯀꯧꯕ ꯑꯣꯏꯔꯣ ꯅꯠꯇ꯭ꯔꯒ ꯀꯩꯅꯣꯝ ꯀꯩꯅꯣꯝ ꯇꯧꯒꯦ ꯍꯥꯏꯔꯒꯗꯤ ꯁꯤꯃ ꯌꯥꯝ ꯃꯔꯨ ꯑꯣꯏꯔꯦ ꯑꯩꯈꯣꯏ ꯁ꯭ꯋꯥꯏꯗꯗꯤ ꯀꯌꯥ ꯆꯠꯅꯗꯝꯅꯦꯕ ꯁꯕ ꯃꯄꯥꯟꯗ ꯇꯣꯏꯂꯦꯠ ꯍꯥꯞꯄ ꯑꯣꯔ ꯃꯤ ꯑꯃꯒꯤ ꯁꯨꯃꯥꯏꯅ ꯀꯌꯥ ꯁꯨꯝ ꯂꯩꯇꯕꯅꯦ ꯍꯥꯏꯇꯥꯔꯦ ꯁꯤꯒꯤ ꯍꯩꯅꯕꯤꯁꯦ ꯑꯗꯣ ꯃꯔꯨꯗꯤ ꯌꯥꯝ ꯑꯣꯏꯕ ꯄꯣꯠꯅꯦ ꯁꯨꯃꯥꯏꯅ ꯌꯨꯝꯗ ꯃꯤ ꯑꯃ ꯀꯧꯔꯒ ꯇꯧꯕ ꯈꯣꯠꯄ ꯑꯣꯏꯔꯒꯁꯨ ꯅꯠꯇ꯭ꯔꯒ ꯉꯁꯥꯏꯒꯤ ꯃꯐꯝ ꯑꯃꯗ ꯂꯧꯔꯒ ꯇꯧꯔꯒꯗꯤ ꯇꯣꯏꯂꯦꯠꯁꯤ ꯌꯥꯝ ꯗꯔꯀꯥꯔ ꯑꯣꯏꯕꯅꯦ ꯍꯥꯏꯕꯗꯤ ꯄꯨꯡ ꯑꯃ ꯑꯅꯤ ꯈꯛꯇ ꯅꯠꯇꯦꯕ ꯂꯩꯗꯣꯏꯗꯣ ꯑꯗꯨꯝ ꯁꯥꯡꯅ ꯂꯥꯛꯄꯅꯤꯅꯅꯦ